ꯀꯣ ꯍꯣꯏ ꯍꯥꯏꯌꯣ ꯅꯪ ꯍꯧꯖꯤꯛ ꯍꯥꯏꯕꯗꯨ
ꯎ ꯀꯅꯤ ꯍꯥꯏꯕꯗꯨꯔꯥ ꯑꯩꯗꯤ
ꯍꯥꯏꯗꯤ ꯅꯄꯥ ꯑꯣꯏꯍꯦꯜꯔꯀ ꯆ ꯑꯣꯏꯍ
ꯎꯝ ꯍꯦꯛꯅꯤꯡꯕ ꯈ ꯂ ꯂꯤꯠ ꯇꯧꯕ ꯍꯥꯏꯕꯗꯣ ꯄꯥꯝꯃꯦ ꯄꯣꯠ ꯑꯃ ꯇꯧꯁꯦ ꯍꯥꯏꯕ ꯀꯥꯟꯗ ꯃꯥꯅ
ꯎꯝ
ꯌꯨꯝ ꯌꯨꯝ ꯑꯃꯒꯤ ꯃꯄꯨ ꯑꯣꯏꯔꯒ ꯂꯦꯞꯈꯠꯂꯒ ꯉꯥꯡꯕꯗꯨꯀꯣ ꯁꯤ ꯇꯧꯒꯗꯧꯕꯅꯤ ꯁꯤ ꯇꯧꯕ ꯌꯥꯗꯦ ꯍꯥꯏꯅ ꯍꯥꯏꯔꯒ ꯇꯧꯕꯗꯣ ꯄꯥꯝꯃꯦ ꯑꯗꯨꯒ ꯑꯗꯨꯒꯤ ꯒꯤ ꯃꯅꯤꯡꯗ ꯃꯥꯏ ꯃꯥꯏ ꯅꯨꯄꯤꯅ ꯑꯃꯨꯛ ꯉꯥꯡꯕꯗꯣ ꯈꯪꯕ꯭ꯔꯥ ꯁꯤ ꯇꯧꯁꯦ ꯑꯁꯨꯃꯥꯏꯅ ꯇꯧꯔꯗꯤ ꯍꯦꯟꯅ ꯐꯒꯅꯤ ꯈꯣꯠꯀꯅꯤ ꯍꯥꯏꯕ ꯀꯥꯟꯗ ꯏꯟꯕꯗꯣ ꯑꯗꯨꯒ ꯅꯨꯄꯥꯗꯨꯁꯨ ꯈꯪꯕ꯭ꯔ ꯑꯗꯨꯀ ꯑꯩꯗꯤꯀꯣ ꯅꯨꯄꯥꯁꯦꯀꯣ ꯑꯩꯒꯤ ꯋꯥ ꯏꯟꯗ꯭ꯔꯗꯤꯀꯣ ꯑꯩꯗꯤ ꯏ ꯌꯥꯝ ꯀꯥꯏ ꯃꯣꯏ ꯑꯩꯁꯨ ꯏꯊꯥ ꯏꯊꯟꯗꯀꯣ ꯌꯥꯝ ꯁꯤꯡꯉꯦ ꯍꯥꯏꯅꯁꯨ ꯈꯟꯕꯁꯨ ꯑꯣꯏꯔꯝꯒꯅꯤꯀꯣ ꯑꯗꯨꯕꯨ ꯃꯣꯏꯅ ꯑꯩꯅ ꯁꯖꯦꯁ ꯇꯧꯕ ꯀꯥꯟꯗ ꯑꯩꯅ ꯑꯃ ꯍꯥꯏꯕ ꯀꯥꯟꯗ ꯃꯣꯏꯅ ꯏꯟꯅꯕ ꯀꯥꯟꯗꯀꯣ ꯏ ꯌꯥꯝ ꯀꯥꯕꯗꯣ ꯂꯥꯏꯛ ꯃꯣꯏꯅ ꯇꯧꯕꯗꯣ ꯂꯥꯟꯒꯅꯤ ꯍꯥꯏꯕ ꯈꯪꯕꯅꯤꯅ ꯍꯥꯏꯕꯤꯔꯁꯨ ꯂꯧꯗꯕ ꯀꯥꯟꯗ ꯌꯥꯝꯅ ꯏ ꯀꯥꯕꯗꯣ ꯑꯗꯨꯒ ꯏꯟꯁ ꯑꯗꯨꯒ ꯇꯨꯃꯤꯟꯅ ꯑꯩꯁꯨ ꯑꯥ ꯇꯧꯖꯔꯁꯅꯨ ꯃꯥꯒꯤ ꯃꯥ ꯃꯥ ꯃꯥꯒꯤꯅꯦ ꯍꯥꯏꯅ ꯈꯟꯕ ꯁꯔꯨꯛꯇꯤ ꯑꯩ ꯑꯗꯨꯃꯥꯏꯅ ꯈꯟ ꯈꯟꯒ ꯇꯧꯕꯅꯦꯕ ꯑꯩꯖꯦ ꯑꯗꯨꯒ ꯇꯧꯍꯟꯒꯗꯧꯕꯅꯦꯕ ꯑꯗꯨꯕꯨ ꯑꯩꯗꯤ ꯈꯠꯅꯩꯌꯦꯕ ꯈꯪꯕ꯭ꯔꯥ ꯑꯩ ꯆꯨꯝꯃꯦ ꯆꯨꯝꯃꯦ ꯇꯧꯕ ꯑꯗꯨꯁꯨ ꯑꯩꯒꯤ ꯑꯁꯣꯏꯕ ꯑꯃꯅꯦꯕ ꯈꯪꯕ꯭ꯔꯥ ꯑꯗꯨꯒꯤꯁꯨ ꯌꯥꯝ ꯈꯠꯅꯩ ꯑꯩꯁꯦ ꯈꯔꯁꯨ ꯑꯩ ꯅꯨꯡꯁꯥ ꯊꯤꯌꯦꯕ ꯈꯪꯕ
ꯅꯨꯄꯥꯗꯤ ꯀꯩꯅꯣ ꯌꯥꯝ ꯀꯦꯌꯔꯂꯦꯁꯂꯤ ꯑꯣꯏꯕꯅꯦ ꯍꯥꯏꯗꯤ ꯀꯔꯤꯁꯨ ꯌꯥꯝ ꯈꯟꯗꯕꯗꯣ ꯑꯗꯣ ꯁꯣꯏꯔꯁꯨ ꯁꯣꯏ ꯁꯣꯏ ꯁꯣꯏꯁꯨ ꯁꯣꯏꯁꯅꯨ ꯍꯥꯏꯕꯒꯨꯝꯕ
ꯑꯥꯎ
ꯌꯥꯝ ꯇꯧꯗꯤ ꯇꯧꯕꯅꯦ
ꯑꯥ
ꯁꯣꯔꯠꯀꯥꯠꯅꯦꯕ ꯑꯈꯣꯏꯗꯤ
ꯍꯣꯏ ꯑꯗꯨꯒ ꯑꯃ ꯈꯪꯕꯅꯀꯣ ꯅꯨꯄꯤꯅꯕꯨ ꯄꯩꯁꯥ ꯇꯥꯜꯂꯕ ꯅꯨꯄꯤꯅꯕꯨ ꯍꯧꯕꯗꯒꯤ ꯃꯥꯅ ꯂꯣꯏꯅ ꯆꯂꯥꯏꯔꯕꯀꯣ ꯅꯨꯄꯥꯁꯦ ꯑꯣꯏꯊꯣꯛꯇꯥ
ꯎꯝ ꯍꯣꯗ ꯑꯗꯨꯕꯨꯗꯤ ꯄꯛꯇ꯭ꯔꯦꯗ
ꯎꯝ ꯍꯧꯖꯤꯛꯁꯨꯀꯣ ꯑꯩꯅ ꯑꯗꯨꯝ ꯀꯣꯏꯔꯛꯄꯁꯨꯀꯣ ꯑꯗꯨꯃꯥꯏꯅ ꯈꯖꯤꯛ ꯈꯖꯤꯛ ꯇꯧꯋꯦꯕ ꯑꯅꯝꯕ ꯈꯪꯕ ꯑꯩꯅ ꯌꯥꯝ ꯌꯥꯝꯅ ꯇꯧꯋꯣ ꯍꯥꯏꯕ ꯅꯠꯇꯦ ꯑꯗꯨꯕꯨ ꯌꯥꯝ ꯑꯦ ꯑꯥꯝ ꯁꯣꯔꯤ ꯑꯩꯅ ꯌꯥꯝꯅ ꯇꯧꯋꯦ ꯍꯥꯏꯕ ꯅꯠꯇꯦ ꯑꯗꯨꯕꯨ ꯀꯣꯏꯔꯛꯄ ꯃꯇꯝꯗꯀꯣ ꯄꯣꯠ ꯑꯃ ꯇꯧꯕ ꯀꯥꯟꯗ ꯑꯩꯅ ꯍꯦꯟꯅ ꯇꯧꯕꯗꯣ ꯈꯪꯕ꯭ꯔꯥ ꯃꯣꯏꯒꯤꯗꯃꯛ ꯑꯩꯅ ꯍꯦꯟꯅ ꯇꯧꯕꯤꯕꯗꯣ ꯈꯪꯕ꯭ꯔꯥ ꯑꯗꯨꯀꯥꯟꯗ ꯃꯣꯏꯗꯣ ꯑꯩꯅ ꯇꯧꯕꯤꯕꯅꯤꯅ ꯇꯨꯃꯤꯟꯅ ꯂꯩꯈ꯭ꯔꯦꯕ ꯑꯣ ꯑꯩꯅ ꯇꯧꯒꯅꯤ ꯍꯥꯏꯕꯒꯤ ꯃꯑꯣꯡꯗ ꯑꯗꯨꯝ ꯈꯜꯂꯒ ꯂꯩꯕꯗꯣ ꯑꯗꯨꯃꯥꯏꯅ ꯇꯧꯋꯦ ꯅꯨꯄꯥꯁꯤꯡꯁꯦ ꯑꯗꯣ ꯑꯩ ꯑꯩꯈꯣꯏꯒꯤ ꯅꯨꯄꯤꯒꯤ ꯚꯥꯞꯇꯗꯤꯀꯣ ꯄꯪꯕꯅꯤꯅ ꯑꯁ ꯑꯩꯅ ꯅꯨꯡꯁꯤꯅ ꯑꯁꯨꯃꯥꯏꯅ ꯇꯧꯕꯤꯔꯗꯤ ꯃꯥꯅꯦ ꯈꯪꯒꯅꯤ ꯑꯩꯅ ꯁꯨꯃꯥꯏꯅ ꯇꯧꯕꯤ ꯍꯥꯏꯕꯗꯣ ꯑꯗꯨꯒ ꯃꯥꯅ ꯍꯦꯟꯅ ꯐꯅ ꯇꯧꯕꯤꯒꯅꯤ ꯁꯤꯒꯤ ꯚꯥꯕꯇꯅꯦꯕ ꯑꯩꯈꯣꯏꯅ ꯄꯤꯅ ꯇꯧꯔꯤꯁꯦ ꯑꯗꯨꯕꯨ
ꯁꯤꯠ ꯅꯨꯄꯤꯈꯣꯏꯁꯨ ꯅꯨꯡꯁꯤꯔꯗꯤ ꯌꯥꯝ ꯄꯪꯉꯦ
ꯎꯝ ꯍꯣꯏ
ꯌꯥꯝ ꯄꯥꯝꯅ ꯑꯩꯒꯤ ꯏꯃꯥꯟꯅꯕꯤ ꯑꯈꯣꯏꯁꯨ ꯈꯔ ꯂꯩꯌꯦ ꯑꯗꯨ ꯃꯣꯏꯒꯤ ꯅꯨꯄꯥꯅ ꯑꯗꯨꯝ ꯅꯨꯄꯤ ꯑꯇꯣꯞꯄꯗ ꯑꯗꯨꯝ ꯅꯨꯡꯁꯤꯕ ꯈꯪꯂꯁꯨ ꯑꯗꯨꯝ ꯐꯣꯔꯒꯤꯞ ꯇꯧꯕꯗꯣ ꯑꯗꯨꯒ ꯑꯗꯨꯝ ꯅꯨꯄꯥꯅ ꯑꯣꯖꯣ ꯑꯄ꯭ꯔꯣꯁ ꯇꯧꯕ ꯀꯥꯟꯗ ꯑꯃꯨꯛꯀꯗꯤ ꯌꯥꯒꯅꯤ ꯑꯗꯨꯝ ꯐꯪꯅꯕ ꯀꯥꯟꯗ ꯈꯠꯅꯔꯒ ꯇꯣꯛꯅꯤ ꯇꯣꯛꯄ ꯀꯥꯟꯗ ꯅꯨꯄꯤ ꯑꯇꯣꯞꯄꯗꯣ ꯀꯣꯏꯅꯔꯅꯤ ꯑꯗꯨꯒ ꯅꯨꯄꯤ ꯑꯇꯣꯞꯄ ꯑꯇꯣꯞꯄ ꯀꯥꯟꯗ ꯑꯗꯨꯝ ꯍꯜꯂꯛꯄ ꯀꯥꯟꯗ ꯑꯗꯨꯝ ꯅꯨꯄꯤꯅ ꯑꯗꯨꯝ ꯑꯦꯛꯁꯦꯞ ꯇꯧꯔꯅꯤ ꯑꯁꯤꯒꯨꯝꯕ ꯌꯥꯝ ꯂꯩꯌꯦ
ꯎꯝ
ꯌꯥꯝ ꯄꯥꯡꯉꯦꯗ ꯅꯨꯄꯤꯈꯣꯏꯁꯨ ꯅꯨꯡꯁꯤꯔꯗꯤ
ꯍꯣꯏ ꯑꯁ ꯇꯧꯕꯅꯦ ꯁꯨꯃꯥꯏꯅꯗꯤ ꯇꯧꯔꯣꯏꯗꯕꯅꯦ ꯑꯩꯈꯣꯏꯅꯨꯄꯤꯁꯨꯀꯣ ꯑꯥ ꯑꯩꯗꯤꯀꯣ ꯑꯩꯒꯤ ꯑꯩꯅ ꯊꯕꯛ ꯇꯧꯅꯤꯡꯕ ꯑꯃ ꯌꯥꯝ ꯂꯩꯌꯦ ꯑꯩꯅ ꯍꯧꯖꯤꯛꯁꯦ ꯑꯦꯠꯚꯥꯟꯁꯇ ꯍꯤꯡꯉꯛꯇꯕꯒꯤ ꯈꯪꯉꯛꯇꯕꯒꯤꯀꯣ ꯔꯤꯒ꯭ꯔꯤꯠꯇꯤ ꯆꯠꯂꯦ ꯅꯨꯄꯤ ꯋꯨꯃꯦꯟ ꯑꯦꯝꯄꯥꯋꯔꯃꯦꯟꯒꯤꯗꯃꯛꯇꯀꯣ ꯊꯕꯛ ꯌꯥꯝꯅ ꯇꯧꯅꯤꯉꯦ ꯑꯣꯔꯒꯅꯥꯏꯖꯦꯁꯟꯒꯤꯒꯨꯝꯕ ꯒꯨꯝꯕꯗꯀꯣ ꯅꯨꯄꯤꯒꯤ ꯃꯔꯝꯗ ꯉꯥꯡꯕ ꯀꯨꯝ ꯑꯗꯣ ꯅꯨꯄꯤꯒꯤ ꯔꯥꯏꯠꯁꯀꯨꯝꯕꯒꯤ ꯃꯔꯝꯗ ꯉꯥꯡꯉꯒ ꯍ ꯇꯥꯛ ꯄꯤꯕ ꯈꯣꯠꯄꯤꯕ ꯑꯗꯨꯒꯨꯝꯕꯗꯣ ꯑꯝꯇ ꯇꯧꯅꯤ ꯑꯗꯨꯒꯨꯝꯕ
ꯑꯗꯨ ꯊꯦꯡꯗꯦꯗꯅ
ꯑꯗꯨꯕꯨ
ꯈꯪꯗꯦ ꯒꯥꯏꯗ ꯇꯧꯕꯤꯔꯝꯕ ꯃꯤꯁꯨ ꯂꯩꯇꯕꯩꯔꯥ ꯈꯪꯗꯦ ꯀꯥꯏꯗ ꯆꯠꯅꯉꯥꯏꯔ ꯈꯪꯗꯕꯗꯣ ꯈꯪꯕ ꯀꯔꯤꯔꯣꯝ ꯆꯠꯂꯒ ꯑꯗꯨ
ꯍꯧꯖꯤꯛꯇꯤ ꯁꯣꯁꯤꯌꯦꯜ ꯃꯦꯗꯤꯌꯥꯒꯤ ꯄꯋꯥꯔ ꯂꯩꯕꯅꯤꯅ ꯁꯄꯣꯁ ꯅꯪꯅ ꯁꯣꯁꯌꯦꯜ ꯃꯦꯗꯤꯌꯥꯒꯨꯝꯕꯗ ꯑꯗꯨꯝ ꯎꯝ ꯚꯤꯗꯤꯌꯣꯒꯨꯝꯕ ꯁꯦꯝ ꯔꯒ ꯁꯣꯔꯠ ꯚꯗꯤꯑꯣꯒꯨꯝꯕ ꯅꯪꯅ ꯈꯪꯕꯗ ꯅꯪꯅ ꯆꯨꯝꯃꯤ ꯍꯥꯏꯕꯪ ꯉꯥ ꯉꯥꯉꯗꯤ ꯐꯥꯒꯗꯕꯒꯨꯝꯕ ꯄꯤꯒꯨꯝꯕꯗꯣ
ꯎꯝ
ꯗꯨꯒꯨꯝꯕꯗꯁꯨ ꯁꯄꯣꯁ ꯑꯅꯥꯝꯕꯅ ꯚꯗꯤꯑꯣꯒꯨꯝꯕ ꯁꯦꯝꯔꯒ ꯑꯞꯂꯣꯗ ꯇꯧꯔꯦ ꯑꯗꯨ ꯆꯍꯤ ꯑꯃꯒꯨꯝꯕ ꯁꯦꯝꯕ ꯀꯥꯟꯗ ꯑꯗꯨꯝ ꯐꯣꯂꯣꯋꯔꯒꯨꯝꯕꯗꯣ ꯇꯦꯟ ꯀꯦ ꯇꯣꯏꯟꯇꯤ ꯀꯦꯒꯨꯝꯕ ꯌꯥꯎꯔꯗꯤ ꯑꯗꯨꯝ ꯃꯤꯅꯗꯤ ꯑꯗꯨꯝ ꯑ ꯀꯩꯅꯣ ꯑꯥ ꯅꯪꯅꯁꯨ ꯑꯁꯤꯗ ꯑꯣꯔꯒꯅꯥꯏꯖꯦꯁꯟꯅꯤ ꯌꯥꯎꯔ ꯑꯣꯔꯒꯅꯥꯏꯖꯦꯁꯟ ꯍꯣꯏꯅꯁꯨ ꯅꯪꯕꯨ ꯁꯨ ꯏꯁꯄꯤꯆ ꯄꯤꯅꯤꯡꯉꯥꯏꯔꯤ ꯇꯅꯤꯡꯉꯥꯏ ꯃꯣꯏꯒꯤ ꯑꯣꯔꯒꯅꯥꯏꯖꯦꯁꯟꯗ ꯌꯥꯎꯅꯤꯡꯉꯥꯏ ꯑꯗꯨ ꯏꯟꯚꯥꯏꯇꯦꯁꯟ ꯔ ꯀ ꯀꯔꯤ ꯔ ꯑꯗꯨꯝꯅ ꯅꯅ ꯊꯤꯔꯒ ꯆꯠꯇ꯭ꯔꯁꯨ
ꯎꯝ
ꯚꯗꯤꯑꯣꯒꯨꯝꯕ ꯁꯦꯝꯕ ꯑꯁꯤꯒꯨꯝꯕꯗꯣ ꯅꯪꯅ ꯏꯟꯇꯔꯦꯁ ꯂꯩꯇ꯭ꯔꯗꯤ ꯈꯪꯗ꯭ꯔꯦ ꯑꯗꯨ ꯅꯪꯅ ꯅꯪꯅ ꯎꯝ ꯏꯁꯄꯤꯆ ꯀꯨꯝꯕ ꯑꯁꯤꯒꯨꯝꯕ ꯔꯥꯏꯠꯁꯀꯨꯝꯕꯗ ꯉꯥꯡꯅꯤꯡ ꯉꯥꯡꯅꯤꯡꯕ ꯑꯣꯏꯔꯗꯤ ꯑꯗꯨꯝ ꯁꯣꯁꯦꯜ ꯃꯦꯗꯤꯌꯥ ꯒꯨꯝꯕꯗꯁꯨ ꯚꯤꯗꯤꯑꯣ ꯁꯦꯝꯂꯒ ꯑꯗꯨꯝ ꯉꯥꯡꯉꯁꯨꯨ ꯀꯥꯏꯗꯦꯗꯅ
ꯎꯝ ꯑꯗꯨꯕꯨ ꯑꯩꯅ ꯁꯣꯁꯦꯜ ꯃꯦꯗꯤꯌꯥꯁꯦ ꯄꯥꯏꯅꯤꯡꯗꯕ ꯈꯪꯕ꯭ꯔ ꯑꯗꯨꯃꯥꯏꯅ ꯏꯟꯇꯔꯦꯛ ꯇꯧꯅꯤꯡꯗꯕꯗꯣ ꯑꯩꯅ ꯁꯨꯃꯥꯏꯅ ꯍꯥꯏꯅꯤ
ꯍꯟꯗꯛꯗꯤ ꯁꯣꯁꯤꯌꯦꯜ ꯃꯦꯗꯤꯌꯥ ꯄꯥꯏꯕ ꯍꯩꯔꯗꯤ ꯑꯗꯨꯝ ꯌꯥꯝ ꯁꯛꯁꯦꯁ ꯑꯣꯏꯈ꯭ꯔꯦꯗ ꯇꯧꯅꯤꯡ ꯇꯧꯅꯤꯡꯕꯗꯨ ꯄꯩꯁꯥ ꯇꯥꯟꯕꯁꯨ ꯂꯥꯏꯈ꯭ꯔꯦ ꯂꯣꯏ ꯂꯥꯏꯈ꯭ꯔꯦ
ꯎꯝ ꯑꯗꯨꯕꯨ ꯁꯥꯏꯖꯁꯨ ꯑꯣꯏꯒꯟꯕꯅꯤꯅꯦ ꯏꯀꯥꯏꯕꯗꯣ ꯈꯪꯕ꯭ꯔꯥ ꯃꯥꯏ
ꯑꯁ ꯑꯩꯁꯨꯅꯤ ꯀꯦꯃꯦꯔꯥ ꯀꯦꯃꯦꯔꯥ ꯌꯦꯡꯉꯗꯤ ꯏꯀꯥꯏ ꯀꯦꯃꯦꯔꯥ ꯅꯝꯔꯗꯤ ꯏꯀꯥꯏ
ꯑꯗꯨꯅꯦ ꯃꯤꯅꯀꯣ ꯑꯗꯨꯃꯥꯏꯅ ꯏꯆꯝ ꯆꯝꯅ ꯅꯝꯃꯛꯄꯁꯦꯀꯣ ꯖꯥꯠ ꯑꯃ ꯇꯧꯋꯦ ꯏꯁꯥꯗꯣ
ꯃꯥꯅꯦ ꯃꯥꯅꯦ ꯑꯗꯨ ꯅꯪꯅꯦ ꯁꯣꯁꯦꯜ ꯃꯦꯗꯤꯌꯥ ꯀꯩꯅꯣ ꯏꯟꯁꯇꯥꯒ꯭ꯔꯥꯝ ꯐꯦꯁꯕꯨꯛꯀꯨꯝꯕ ꯄꯥꯏꯗꯕ꯭ꯔꯣ
ꯄ ꯥꯏꯌꯦ ꯄꯥꯏꯔꯁꯨ ꯅꯥꯏ ꯊꯥꯒꯠꯂꯒ ꯑ ꯍꯣꯏ ꯑꯩꯒꯤ ꯚꯤꯗꯤꯑꯣ ꯊꯥꯒꯠꯂꯒ ꯑꯩꯒꯤ ꯁꯛ ꯌꯥꯝ ꯊꯥꯒꯠꯂꯒ ꯌꯥꯝ ꯇꯧꯗꯦꯕ ꯑꯩꯅ ꯊꯅꯤꯡ ꯊꯥꯒꯠꯅꯤꯡꯕ ꯐꯣꯇꯣ ꯑꯃ ꯊꯥꯒꯠꯇꯨꯅ ꯊꯥꯒꯠꯂꯦꯀꯣ ꯑꯗꯨ ꯌꯥꯝ ꯏꯟꯇꯔꯦꯛ ꯇꯧꯗꯦꯕ ꯃꯤꯒꯤ ꯇꯥꯏꯞꯇ ꯂꯥꯏꯐꯇ ꯂꯩꯔꯒ ꯈꯣꯠꯂꯒ ꯉꯥꯡꯅ ꯉꯝꯗꯦ ꯇꯥꯏꯌꯦꯀꯣ
ꯅꯪꯒꯤ ꯈꯣꯟꯗꯣ ꯐꯖꯅ ꯇꯥꯗꯦ
ꯇꯥꯏ ꯇꯦ ꯑꯗꯨꯝ
ꯍꯣꯏ ꯈꯪꯗꯦꯗ ꯑꯩ ꯂꯥꯏꯛ ꯐꯕꯁꯨ ꯂꯩꯕ ꯐꯠꯇꯕꯁꯨ ꯂꯩꯕ ꯌꯦꯡꯉꯣ ꯑꯩꯅ ꯇꯧꯅꯤꯡꯕ ꯄꯣꯠꯁꯦ ꯑꯃꯐꯥꯎ ꯌꯧꯗꯕꯗꯣ ꯇꯧꯋꯦ ꯑꯩ ꯒꯠꯁꯦ ꯂꯩꯇꯦ
ꯑꯁ ꯅꯪꯒꯤ ꯕ ꯭ꯔꯗꯔꯗꯣ ꯅꯪꯒꯤ ꯅꯅꯥꯎ ꯅꯨꯄꯥꯗꯣ
ꯎꯝ
ꯅꯪꯗꯤ ꯀ꯭ꯋꯥꯂꯤꯇꯤꯒꯨꯝꯕ ꯂꯩꯕ ꯅꯨꯄꯤꯗꯣ ꯐꯪꯕꯗꯣ ꯄꯥꯝꯕ꯭ꯔꯥ ꯄꯥꯝꯗꯕ꯭ꯔꯥ
ꯄꯥꯝꯃꯦ ꯑꯥ
ꯄꯥꯝ ꯑꯪ ꯑꯩꯗꯤ ꯂꯩꯑꯕ ꯑꯍꯝ ꯑꯗꯨ ꯀꯤꯕꯁꯨ ꯂꯩꯌꯦꯕ
ꯎꯝ
ꯑꯗꯣ ꯁꯣꯁꯤꯌꯦꯜ ꯃꯦꯗꯤꯌꯥꯒꯤ ꯇꯣꯄꯤꯛꯇꯣ ꯅꯨꯄꯥ ꯑ ꯅꯨꯄꯥꯈꯣꯏ ꯑꯗꯨ ꯇꯟꯕ꯭ꯔꯥ
ꯑꯥ ꯀꯩꯕꯥ ꯁꯣꯁꯦꯜ ꯃꯦꯗꯤꯌꯥꯗ ꯅꯨꯄꯥꯁꯤꯡꯅ
ꯁꯄꯣꯁ ꯂꯩꯥ ꯐꯣꯇꯣꯒꯨꯝꯕ ꯑꯗꯨꯝ ꯃꯔꯛ ꯃꯔꯛꯒꯨꯝꯕ ꯄꯣꯁ ꯇꯧꯕꯗꯣ ꯇꯟꯕ꯭ꯔꯣꯕ
ꯅꯨꯄꯥꯅꯔꯣ
ꯎꯝ
ꯀꯦꯝ ꯈꯟꯗꯦ
ꯖꯦꯔꯣ ꯐꯣꯇꯣꯒꯨꯝꯕ ꯄꯣꯁ ꯇꯧꯕꯒꯨꯝꯕꯗꯣ ꯐꯌꯦꯒꯨꯝꯕ ꯌꯥꯝ ꯍꯥꯏꯌꯦꯗꯅ
ꯎꯝ ꯑꯩꯒꯤ ꯂꯥꯏꯛ ꯃꯣꯏꯅ ꯏꯆꯝ ꯆꯝꯅ ꯃꯣꯏ ꯐꯣꯇꯣ ꯊꯥꯒꯠꯄꯗꯨꯅꯤꯅ ꯀꯣ ꯅꯪꯩ ꯅꯈꯣꯟꯗꯣ ꯇꯥꯕꯒꯨꯝ ꯃꯨꯛ ꯇꯥꯗꯕꯒꯨꯝ ꯇꯧꯕꯒꯤ ꯇꯥꯕ ꯒ꯭ꯌꯥꯟ ꯇꯥꯗꯕ
ꯍꯛ ꯍꯛ ꯇꯥꯕ꯭ꯔꯣ
ꯎꯝ
ꯑꯣ ꯍꯣꯏꯣꯏꯪꯗ ꯐꯖ ꯏꯇꯦ
ꯑꯩꯒꯤ ꯏꯌꯥꯔꯐꯣꯟ ꯑꯃ ꯃꯥꯜꯂ
ꯃꯥꯜꯂꯦ ꯎꯝ
ꯑꯍꯝ ꯃꯤ ꯋꯥꯡꯕ꯭ꯔꯣ ꯅꯦꯝꯕ꯭ꯔꯣ ꯅꯪꯗꯦ
ꯎꯝ ꯍꯥꯏꯌꯨ ꯑꯗꯨꯝ ꯑꯁ ꯈꯪꯗꯦ ꯋꯥꯡꯉꯤ ꯍꯥꯏꯅꯉꯥꯏꯔ ꯈꯪꯗꯦ ꯐꯥꯏꯚ ꯐꯣꯔꯇꯤ ꯑꯣꯏꯌꯦ
ꯑꯗꯨꯗꯤ ꯋꯥꯡꯉꯦꯍꯦ ꯅꯨꯄꯤꯗꯗꯤ ꯋꯥꯡꯈ꯭ꯔꯦꯍꯦ
ꯍꯣꯏ ꯅꯪꯒꯤ
ꯑꯩ ꯑꯣꯏꯋꯦ
ꯍꯩꯁ ꯑꯩꯒꯤ ꯂꯦꯡꯒꯥꯔꯣ
ꯂꯩꯅꯥ ꯃꯥꯟꯈ꯭ꯔ ꯍꯣꯏ
ꯍꯦ ꯍꯦ ꯍꯦ ꯑꯩꯅ ꯍꯣꯡꯎꯞ ꯈꯔ ꯑꯋꯥꯡꯕ ꯍꯥꯞꯄꯗꯤ ꯅꯪ ꯂꯩꯍꯧꯔꯅꯤꯅꯦ
ꯂꯩꯍꯧꯔꯅꯤ ꯑꯗꯨꯗꯤ
ꯄꯣꯕꯤꯕ ꯌꯥꯔꯅꯤ ꯑꯩꯅ
ꯃꯥꯅꯤ ꯑꯗꯨ ꯑꯗꯨꯒꯤ ꯅꯨꯄꯤꯈꯣꯏꯗꯤ ꯂꯣꯏ ꯋꯥꯡꯈ꯭ꯔꯦꯗ
ꯍꯣꯏ
ꯑꯗꯨꯒ ꯅꯨꯄꯤ ꯈꯛꯇ ꯅꯠꯇꯦ ꯅꯨꯄꯥꯈꯣꯏꯁꯨ ꯑꯗꯨꯝ ꯈꯔ ꯑꯉꯥꯡꯒꯤ ꯑꯈꯣꯏꯒꯤ ꯖꯦꯅꯦꯔꯦꯁꯟꯗꯅꯀꯣ
ꯎꯝ
ꯊꯣꯛꯄ ꯆꯍꯤ ꯃꯔꯤ ꯃꯉꯥꯒ ꯖꯦꯅꯦꯔꯦꯁꯟ ꯈꯣꯏꯗꯤ ꯋꯥꯡꯈ꯭ꯔꯦ ꯑꯩꯗꯤ ꯍꯦꯛ ꯏꯅꯥꯎꯅꯨꯄꯥꯗꯣ
ꯎꯝ
ꯃꯥꯗꯤ ꯐꯥꯏꯚ ꯅꯥꯏꯟꯅꯦꯕ
ꯎꯝ
ꯑꯗꯨꯒ ꯍꯦꯛ ꯃꯈꯥꯗ ꯂꯩꯕꯗꯨꯅ ꯐꯥꯏꯚ ꯁꯚꯦꯟ ꯀꯣ ꯑꯗꯨ ꯑꯗꯨꯁꯨ ꯀꯩꯅꯣ ꯃꯣꯏꯗꯤ ꯑꯗꯨꯝ ꯒ꯭ꯔꯣꯋꯤꯡ ꯏꯁꯇꯦꯖꯇ ꯂꯩꯔꯤꯕ ꯑꯗꯨꯒ ꯑꯈꯣꯏ ꯑꯉꯥꯡꯗꯨꯅ ꯀ꯭ꯂꯥꯁ ꯅꯥꯏꯟ ꯅꯦꯕ ꯑꯗꯨꯁꯨ ꯃꯥꯗꯣ ꯐꯥꯏꯚ ꯐꯣꯔ ꯌꯧꯈ꯭ꯔꯦ ꯑꯗꯨ ꯀ꯭ꯂꯥꯁ ꯇꯨꯌꯦꯜꯚꯀꯨꯝꯕ ꯀꯥꯔꯗꯤ ꯃꯥꯁꯨ ꯐꯥꯏ ꯑꯩꯠ ꯐꯥꯏꯚ ꯅꯥꯏ ꯌꯥꯎꯗꯣꯏ ꯃꯥꯜꯂꯦ
ꯋꯥ
ꯑꯩꯅ ꯈꯋ꯭ꯥꯏ ꯑꯍꯥꯟꯅ ꯈꯋ꯭ꯥꯏ ꯅꯦꯝꯈ꯭ꯔꯦ ꯑꯈꯣꯏ ꯐꯣꯇꯣ ꯀꯥꯞꯔꯗꯤ ꯑꯩꯅ ꯈꯋ꯭ꯥꯏ ꯅꯦꯝꯕꯅꯦ
ꯅꯣꯛꯅꯤꯡꯉꯤꯗ ꯇꯧꯋꯦ ꯍꯟꯗꯛ ꯊꯥꯏꯅꯒꯤ ꯂꯥꯏꯛ ꯑꯍꯟꯁꯤꯡꯗꯣ ꯅꯨꯄꯥ ꯑꯍꯟꯁꯤꯡꯗꯣ ꯂꯣꯏꯅ ꯅꯦꯝꯃꯦꯀꯣ ꯑꯗꯣ ꯍꯟꯗꯛ ꯄꯣꯛꯂꯛꯄ ꯑꯉꯥꯡꯁꯤꯗꯤꯀꯣ ꯌꯥꯝ ꯋꯥꯡꯈ꯭ꯔꯦ
ꯑꯩꯅ ꯐꯥꯒꯤ ꯇꯧꯔꯒ ꯑꯁ ꯑꯩꯗꯤ ꯑꯉꯥꯡꯀꯥꯟꯗ ꯊꯕꯛ ꯌꯥꯝ ꯇꯧꯔꯒ ꯄꯣꯠ ꯂꯨꯝ ꯂꯨꯝꯕꯗꯣ ꯌꯥꯝ ꯄꯨꯕꯒꯤꯅꯦ ꯅꯣꯏꯗꯤ ꯊꯕꯛ ꯀ꯭ꯔꯤꯁꯨ ꯇꯧꯗꯕꯒꯤꯅꯦ ꯑꯗꯨꯝ ꯍꯥꯏ ꯅꯦ
ꯑꯣꯏꯕꯁꯨ ꯌꯥꯏ
ꯑꯣꯏꯔꯝ ꯇꯥꯏ ꯑꯣꯏꯔꯝ ꯑꯗꯨꯝ ꯈꯜꯂꯒ ꯑꯁ ꯑꯉꯥꯡ ꯀꯥꯟꯗꯗꯤ ꯄꯣꯠ ꯆꯩ ꯂꯨꯝꯕꯒꯨꯝꯕ ꯌꯥꯝ ꯇꯥꯎꯋꯦꯕ ꯈꯥꯡꯕꯗ ꯊꯕꯛꯁꯨ ꯌꯥꯝ ꯇꯧꯕꯗ ꯑꯗꯨ ꯃꯣꯏ ꯄꯨꯔ ꯑꯩꯒꯤ ꯢꯅꯥꯎ ꯅꯨꯄꯥꯈꯣꯏꯗꯤ ꯑꯗꯨꯝ ꯇꯧꯗꯤ ꯇꯧꯋꯤ ꯑꯗꯨ ꯑꯣꯏꯔꯁꯨ ꯑꯩꯇꯩ ꯑꯌꯥꯝꯕꯗꯤ ꯁ꯭ꯀꯨꯜ ꯀꯥꯕꯥ ꯀꯣꯆꯤꯡ ꯆꯠꯄ ꯌꯨꯝꯗ ꯂꯩꯕ ꯑꯁꯤ ꯈꯛꯇꯅꯦꯕ ꯇꯧꯕꯗꯤ ꯑꯗꯨꯒ ꯑꯍꯥꯎꯕꯁꯨ ꯍꯦꯟꯅ ꯆꯥꯏꯌꯦ ꯌꯥꯗ꯭ꯔꯦꯗ ꯆꯨꯝ ꯃꯥꯟꯂꯦꯗ
ꯋꯦꯠ ꯑꯣꯏꯕ ꯑꯃ ꯍꯥꯏꯕꯤꯌꯣꯔꯥ
ꯎꯝ ꯑ
ꯑꯩ ꯍꯨꯃꯥꯡ ꯊꯣꯛꯇꯦ
ꯑꯗꯨ ꯐꯦꯠꯁ ꯌꯥꯝ ꯂꯩꯇꯕꯒꯤ ꯃꯥꯜꯂꯦ ꯃꯤ ꯈꯔ ꯀꯪꯕꯒꯤ ꯃꯥꯜꯂꯦ ꯃꯤ ꯉꯥꯎꯕ꯭ꯔꯥ ꯃꯨꯕ꯭ꯔꯥ
ꯗꯥꯔꯛ ꯏꯁꯀꯤꯟ ꯑꯣꯏꯌꯦ ꯃꯨꯏ ꯈꯔ
ꯎ ꯕꯣꯗꯤ ꯐꯦꯠꯁ ꯌꯥꯝꯗꯕꯒꯤ ꯃꯂꯦꯗ ꯑꯩꯁꯨ ꯍꯨꯃꯥꯡ ꯌꯥꯝ ꯊꯣꯛꯇꯕꯅꯦ ꯑꯗꯨ ꯐꯨꯠꯕꯣꯜꯒꯨꯝꯕ ꯁꯥꯟꯅꯔꯗꯤ ꯊꯣꯛꯑꯦꯀꯣ
ꯑꯩꯗꯤꯀꯣ ꯊꯣꯛꯇꯦ ꯆꯦꯜꯂꯁꯨ ꯊꯣꯛꯇꯦ ꯌꯥꯝ ꯁꯥꯕ ꯃꯐꯝꯅꯤ ꯗ ꯂꯩꯔꯁꯨꯀꯣ ꯊꯣꯛꯇꯦ ꯍꯣꯏ ꯑꯩꯒꯤ ꯕꯣꯗꯤ
ꯍꯨꯃꯥꯡ ꯍꯨꯃꯥꯡ ꯊꯣꯛꯄꯅꯗꯤ ꯐꯩ